ꯍ꯫
ꯑꯣ ꯀ ꯏꯅꯥꯎ
ꯀꯝ ꯇꯧꯗꯦꯅꯦ
ꯆꯥꯛ ꯆꯕ
ꯆꯥꯛ ꯊꯦꯡ ꯂꯩꯣꯏꯇꯗꯅꯖꯔꯥ ꯍꯦꯂꯅꯦ
ꯍ
ꯁꯤꯦꯡꯒ ꯂꯣꯏꯇꯗꯅꯥ
ꯑꯥ ꯂꯥꯏꯔꯔꯦꯅꯦ
ꯂꯥꯏꯕꯁꯤꯕꯨ ꯀꯌꯥꯝ ꯀꯔꯤꯒꯤ ꯊꯥꯛꯇ ꯂꯥꯏꯔꯕꯅꯣ ꯍꯧꯖꯤꯛ ꯐꯥꯎ ꯂ ꯇꯔ ꯑ
ꯈꯤꯇꯪ ꯈꯜꯂꯣ
ꯎꯝ
ꯅꯨꯡꯁꯤꯕꯤꯗꯨꯅ ꯆꯥꯟꯕꯤꯗꯨꯅ ꯇꯪ ꯃꯤ
ꯑ ꯆꯥꯛꯅꯩꯔꯛꯇꯕꯁꯤꯗꯤ ꯗꯌꯥ ꯇꯥꯔꯤꯅꯤꯀꯣ
ꯀꯥꯔꯦꯁ
ꯎꯝ
ꯌꯥꯝ ꯋꯥꯅ ꯈꯥꯡꯉꯦ
ꯆ ꯑꯣꯏꯗꯤ
ꯑꯂꯨ ꯑꯣꯏꯅ ꯐꯨꯠꯂꯒ ꯆꯥꯗꯣꯔꯦ
ꯑꯁ ꯑꯁꯦꯡꯕꯩꯔꯣ ꯅꯪꯒꯥꯏ ꯍꯥꯏꯁꯤꯦ ꯊꯗ ꯑꯗꯨꯗ ꯎꯝ ꯅꯅ
ꯊꯥꯖꯧꯋꯦ
ꯑꯗꯣ ꯑꯂꯨ ꯑꯂꯨ ꯐꯨꯠꯄ ꯀꯣꯏꯁꯦ ꯀꯦ ꯍꯥꯏꯁꯤꯔꯥ ꯃꯍꯥꯎꯗꯤ ꯌꯥꯝ ꯌꯥꯎꯗꯕꯒꯨꯝ ꯇꯧꯔꯒ ꯑꯗꯨꯝ ꯇꯥ ꯇꯥꯔꯒꯀꯣ ꯑꯗꯨꯝ ꯍꯧꯥꯎꯔꯛꯄꯗꯣ
ꯈꯗꯤ ꯍꯥꯎꯗꯦ
ꯑꯗꯨ ꯑ ꯑꯩꯗꯤ ꯀꯩ ꯍꯥꯏꯁꯦ ꯑꯂꯨꯒꯨꯝꯕ ꯏꯔꯣꯅꯤꯌꯥꯏꯒꯨꯝꯕ ꯐꯨꯠꯄ ꯃꯇꯝꯗꯣ
ꯑꯥ
ꯑꯗꯨꯗ ꯑꯂꯨꯗ ꯑꯗꯨꯝ ꯂꯧꯊꯣꯛꯑꯒ ꯑꯗꯨꯝ ꯆꯥꯕꯗꯣ ꯀꯩꯁꯨ ꯌꯥꯎꯗꯕꯤꯗ ꯑꯗꯨꯃꯥꯏꯅ ꯑꯗꯨꯝ ꯆꯥꯕꯅꯤ ꯑ ꯅꯠꯇꯦ ꯍꯤꯡꯅꯗꯤ ꯅꯠꯇꯦ ꯑꯗꯨꯝ ꯐꯨꯠꯄ ꯂꯣꯏꯔꯒꯗꯤ ꯀꯩꯁꯨ ꯌꯥꯎꯗꯕꯤ ꯇꯥꯕꯗꯣ ꯑꯥ ꯑꯥ ꯑꯥ ꯑꯥ ꯑꯥ ꯑꯗꯨꯗꯣ
ꯍꯥꯏꯗꯤ ꯃꯦꯠꯄ ꯀꯩꯀꯥꯅ ꯊꯥꯏꯅ ꯀꯩꯅꯣ ꯇꯧꯕꯗ ꯈꯪꯕ꯭ꯔꯥ ꯂꯧꯔ ꯆꯥꯕꯗꯣ
ꯑꯗꯨ ꯃꯥꯏ ꯍꯈꯣꯏ ꯂꯧꯔꯒ ꯆꯥꯕꯗꯨ ꯌꯥꯎꯅꯕ ꯃꯥ ꯑꯗꯣ ꯑꯩꯗꯤ ꯑꯗꯨ ꯇꯧꯔꯅꯤ
ꯑ ꯆꯥꯖ ꯎꯝ ꯍꯥꯟꯅꯨꯀꯣ ꯑꯩꯈꯣꯏ ꯑ ꯑꯁ ꯑꯈꯣꯏ ꯑꯍꯟ ꯑꯃ ꯀꯣ ꯀ ꯇ
ꯃꯩꯇꯩ ꯀ
ꯑꯥ ꯑꯥ ꯇꯥꯕ꯭ꯔ ꯍꯜꯂꯣ ꯍꯥꯜꯂꯣ ꯍꯦ ꯃꯨꯛ ꯇꯥꯗ꯭ꯔꯦ ꯎꯝ ꯎ ꯍꯥꯄ꯭ꯔꯣ ꯌꯥ ꯍꯜꯂꯣ ꯀꯔꯤꯅꯣꯅꯦ ꯑꯩꯅꯦꯗ ꯑꯜꯂꯣ
ꯑ
ꯑꯃꯥꯏ ꯁꯟꯁꯥꯏ ꯃꯥꯥꯏ ꯑꯣꯟꯂꯤ ꯁꯟꯁꯥꯏ ꯌꯨ ꯃꯦꯛ ꯃꯤ ꯍꯦꯄꯤ ꯋꯦꯟ ꯁꯀꯥꯏꯖ ꯑꯥꯔ ꯒ꯭ꯔꯦ ꯌꯨꯋꯤꯜ ꯅꯦꯕꯔ ꯅꯣ ꯗꯤꯌ꯭ꯔ ꯍꯥꯎ ꯑꯥꯏ ꯇ꯭ꯔꯥꯌꯜ ꯅ ꯌꯨ ꯄ꯭ꯂꯤꯁ ꯗꯣꯟ ꯇꯦꯛ ꯃꯥꯏ ꯁꯟꯁꯥꯏꯟ ꯑꯋꯦ ꯊꯌꯥ ꯗꯔ ꯇꯥꯏꯠ ꯊꯌꯥ ꯑꯁꯔꯥꯏꯂꯤꯁ ꯁꯋꯤ ꯎꯝ ꯎꯝ ꯎꯝ ꯎꯝ ꯎꯝ ꯎ ꯎꯝ ꯎꯝ꯫ ꯍꯦ